ꯀꯩꯗꯧꯔꯤꯅꯣ ꯅꯪꯗꯤ
ꯍꯥ
ꯀꯩꯗꯧꯔꯤꯅꯣ
ꯆꯥꯛ ꯆ ꯇꯤꯛꯔꯒ ꯑꯗꯨꯝ ꯂꯩꯔꯣ ꯅꯪꯗꯤ
ꯑꯩꯁꯨ ꯆꯥꯛ ꯆꯥꯊꯣꯛꯑꯒ ꯂꯩꯌꯦ ꯁꯥꯃꯟꯗꯅꯀꯣ꯫ ꯇꯔꯦꯁꯇ ꯂꯦꯞꯄꯒ ꯂꯩꯕꯅꯦꯗ꯫
ꯅꯨꯡꯁꯤꯠ ꯁꯦꯠꯄꯗ ꯅꯨꯡꯉꯥꯏꯕꯅꯦ ꯑꯗꯨꯗꯤ꯫
ꯍꯣꯏ ꯅꯨꯡꯁꯤꯠꯄꯨꯗꯤ ꯈꯔ ꯅꯨꯡꯉꯥꯏꯌꯦ ꯍꯥꯏꯇꯥꯔꯦ ꯉꯁꯤꯗꯤꯀꯣ ꯁꯧꯒ꯭ꯔꯤꯁꯨ ꯆꯥꯏꯌꯦ ꯑꯗꯨꯒ ꯎꯁꯣꯏ ꯎꯁꯣꯏꯗꯣ ꯎꯁꯣꯏꯗꯨꯒ ꯑꯥ ꯃꯣꯔꯣꯛ ꯃꯠꯂꯒ ꯆꯥꯏꯌꯦ ꯅꯪꯗꯤ꯫
ꯎꯁꯣꯏꯗꯣ ꯍꯥꯎꯅꯤ ꯉꯁꯤꯗꯤ ꯊꯦꯡꯅ ꯆꯥꯗ꯭ꯔꯤꯅ
ꯉꯁꯤ ꯊꯦꯡꯉꯤ ꯀꯩꯒꯤ꯫
ꯌꯦꯟꯁꯥꯡ ꯆꯥꯗ꯭ꯔꯦꯕꯣ ꯉꯁꯤꯗꯣ ꯕꯖꯥꯔꯗꯒꯤ ꯀꯩꯅꯣ ꯆꯤꯛꯀꯟ ꯋꯤꯡꯁꯇꯣ ꯂꯩꯔꯒ ꯆꯥꯕ꯫ ꯅꯪ ꯅꯨꯄꯤꯅꯣ ꯑꯁ ꯎꯁꯣꯏꯁꯦ ꯀꯥꯏꯗ ꯐꯪꯕ꯭ꯔꯅꯦ꯫
ꯑꯣ ꯈꯣꯏ ꯕꯖꯥꯔꯗꯒꯤ ꯂꯩꯅꯦ ꯂꯨꯄꯥ ꯌꯥꯡꯈꯩꯒꯤ꯫ ꯥ ꯃꯥꯔꯛ ꯄꯤꯁꯇꯣ
ꯑꯥ
ꯄꯤꯁꯇꯣ ꯑꯍꯨꯝ ꯄꯤꯌꯦ
ꯍꯥꯢ ꯊꯤꯒꯤ ꯊꯔꯤꯐꯧ ꯇ
ꯍꯣꯏ ꯑꯗꯨꯁꯨ ꯃꯣꯏ ꯃꯣꯏꯒꯤ ꯄꯤꯁꯇꯣ ꯆꯥꯎꯕꯀꯣ ꯇꯥꯎ ꯕ ꯑꯗꯨꯒꯤ ꯑ ꯃꯤ ꯑꯅꯤ ꯂꯩꯕꯗꯣ ꯄꯤꯁ ꯑꯃꯒ ꯑꯩꯈꯣꯏꯅꯤ ꯅꯨꯃꯤꯠ ꯑꯃ ꯑꯃ ꯆꯥꯏ ꯅꯨꯃꯤꯠ ꯑꯍꯨꯝꯒꯨꯝꯕ ꯆꯥꯏ
ꯑꯣ ꯑꯗꯨꯗꯤ ꯌꯥꯝ ꯆꯥꯎꯕ ꯃꯥꯜꯂꯦ
ꯍꯣꯏ ꯌꯥꯝ ꯄꯤꯛꯄꯗꯤ ꯅꯠꯇꯦꯗ ꯑꯗꯨꯝ ꯆꯥꯏꯌꯦ ꯍꯥꯎꯋꯦ
ꯆꯤꯡꯗ ꯍꯧꯕꯔꯣ ꯃꯆꯥ ꯃꯆꯥꯗꯣ ꯑꯗꯨ ꯑꯣꯏꯕ꯭ꯔꯥ ꯈꯟꯕ
ꯑꯗꯨ ꯅꯠꯇꯦ ꯏꯆꯥꯎꯋꯦ ꯅꯣꯏꯗꯤ ꯊꯛ ꯑꯣ
ꯍꯥꯥ
ꯁꯥꯕ꯭ꯔꯣ ꯁꯥꯕ꯭ꯔꯣ
ꯑꯥꯗꯦꯗꯥ
ꯑꯣ
ꯑꯩ
ꯑꯩꯗꯤ ꯁꯥꯏꯌꯦ
ꯉꯥꯁꯤꯗꯤ ꯀꯃꯥꯏ ꯀꯃꯥꯏ ꯂꯦꯜꯂꯤꯒꯦ
ꯉꯁꯤ ꯑꯩꯅ ꯂꯩꯂꯤꯁꯦ ꯇꯨꯝꯃꯒ ꯇꯨꯝꯃꯒ ꯑꯗꯨꯝ ꯂꯩ ꯍꯥꯏꯇꯥꯔꯦ ꯇꯨꯝꯕ
ꯇꯨꯟ ꯅꯨꯡꯉꯥꯏꯕꯅꯦ ꯇꯨꯝꯕ
ꯇꯨꯝꯕꯥ ꯇꯨꯝꯕꯥ ꯇꯨꯝꯕꯥ ꯇꯧꯔꯒ ꯂꯦꯜꯂꯦ
ꯎꯝ
ꯀꯩꯅꯣꯝꯃꯥ ꯇꯧꯔꯦ ꯇꯨꯝꯃꯦ ꯀꯩꯅꯣꯝꯃꯥ ꯇꯧꯔꯦ ꯇꯨꯝꯃꯦ
ꯍ
ꯀꯃꯥꯢꯅ ꯇꯧꯔꯥꯛꯀꯦ ꯅꯪꯗꯤ ꯀꯃꯥꯏ ꯂꯦꯟꯕꯔꯥ
ꯑꯩ ꯏ ꯕꯖꯥꯔꯗ ꯆꯠꯂꯦ ꯕꯖꯥꯔꯗ ꯊꯕꯛ ꯆꯠꯂꯦ ꯑꯗꯨꯒ ꯑꯃꯨꯛꯀ ꯍꯜꯂꯒꯦ ꯑꯗꯨ ꯆꯠ ꯀꯣꯜ ꯇꯧꯔꯛ ꯑꯣ
ꯎꯝ ꯅꯨꯡꯉꯥꯏꯕ ꯄꯨꯟꯁꯤꯅꯤ ꯃꯈꯥꯜꯅꯤ ꯑꯁꯤꯁꯨ ꯅꯣꯏꯗꯤ ꯑ ꯅꯣꯏ ꯌꯨꯝꯗ ꯂꯩꯕ꯭ꯔꯥ ꯔꯦꯟꯗ ꯂꯩꯕ꯭ꯔꯥ ꯀꯃꯥꯏꯅ ꯇꯧꯕ꯭ꯔꯣ
ꯔꯦꯟ ꯔꯦꯟꯗ ꯂꯩꯕ ꯍꯣꯏ
ꯑꯣ ꯀꯟꯅꯥ ꯀꯟꯅꯥ ꯂꯩꯕꯔꯣ
ꯑꯩꯅꯦ ꯑꯝ ꯑꯌꯥꯝꯕꯗꯗꯤ ꯏꯊꯟꯗ ꯂꯩꯑꯦꯕ ꯏꯅꯥꯎꯅꯨꯄꯤ ꯑꯃꯀ ꯊꯣꯛꯂꯒ ꯂꯩꯌꯦ ꯅꯪ ꯗꯤ ꯔꯦꯟꯗ ꯂꯩꯕ꯭ꯔꯣ
ꯑꯩꯈꯣꯏ ꯔꯦꯟꯗ ꯂꯩꯕꯅꯦ
ꯀꯅꯥ ꯀꯅꯥ ꯂꯩꯕꯔꯥ ꯅꯪꯗꯤ ꯍꯥ
ꯏꯆꯦ ꯑꯩꯈꯣꯏ ꯑꯅꯤ ꯂꯩꯌꯦ
ꯑꯣ
ꯏꯆꯦꯒ ꯏꯆꯦꯒꯥ
ꯑꯣ
ꯑꯩ ꯍꯨꯝ ꯂꯩ ꯍꯥꯏꯕ꯭ꯔ ꯀꯟꯅꯥ ꯍꯥꯏꯕ꯭ꯔꯣ꯫
ꯑ ꯅꯠ ꯎꯝ ꯃꯐꯝꯗ ꯅꯦꯠꯋꯥꯔꯛ ꯈꯔ ꯈꯔ ꯆꯞꯄꯦ꯫
ꯑꯣ ꯅꯪꯒ ꯂꯩꯃꯤꯟꯅꯩ ꯍꯥꯏꯕꯗꯣ꯫
ꯑꯥ꯫
ꯅꯅꯥꯎ ꯅꯨꯄꯤꯔ ꯅꯥꯆꯦꯔꯥ ꯀꯔꯤ ꯍꯥꯏꯕ꯭ꯔ
ꯏꯅꯥꯎꯅꯨꯄꯤ ꯑꯥ ꯑꯩꯈꯣꯏ ꯎꯝ ꯏꯃꯥꯒꯤ ꯃꯅꯥꯎꯅꯨꯄꯥꯒꯤ ꯃꯆꯥꯗꯣ ꯑꯗꯨꯒꯀꯣ꯫
ꯑꯣ ꯑꯗꯨꯗꯤ ꯂꯩꯕ ꯅꯨꯡꯉꯥꯏꯔꯝꯅꯤ ꯑꯅꯤꯃꯛ ꯊꯕꯛ ꯇꯧꯕ꯭ꯔꯣ꯫
ꯎꯝ ꯃꯥꯗꯤ ꯁꯨꯀꯨꯜ ꯆꯠꯇꯕ ꯑꯗꯨꯗ ꯃꯔꯥꯝꯗ ꯆꯠ ꯀꯅꯤ ꯍꯥꯏꯌꯦ ꯑꯗꯨꯒ ꯆꯠꯇ꯭ꯔꯤꯉꯩꯗ ꯑꯩꯉꯣꯟ ꯎꯝ ꯑꯩꯒꯤ ꯔꯦꯟꯗ ꯑꯣꯏꯅ ꯂꯦꯛꯔꯒ ꯂꯩꯕ꯫
ꯑꯣ꯫
ꯗꯦꯠ ꯐꯥꯏꯚ ꯗꯦꯠ ꯐꯥꯏꯚꯇꯗꯤ ꯃꯥ ꯆꯠꯀꯅꯤ ꯍꯥꯏ
ꯑꯣ꯫
ꯑꯗꯨ ꯌꯧꯗ꯭ꯔꯤꯐꯥꯎ ꯏꯔꯥꯡ ꯐꯠꯇꯕꯅꯤꯅ ꯑꯗꯨꯝ ꯂꯩꯕ ꯍꯥꯏꯇꯥꯔꯦ꯫
ꯏꯊꯟꯇ ꯂꯩꯔꯒ ꯕꯤꯕꯨꯂꯥ
ꯑꯁ ꯏꯊꯟꯗ ꯂꯩꯕꯁꯦ ꯈꯪꯗꯦꯗ꯫
ꯃꯥꯗꯤ ꯇꯨꯝꯈ꯭ꯔꯕꯣ꯫
ꯎꯝ ꯃꯥ ꯐꯣꯟ ꯌꯦꯡꯔꯒ ꯂꯩ ꯍꯧꯔꯦꯟ ꯕꯣꯜ ꯌꯦꯡꯅꯤ ꯍꯥꯏꯕꯅꯦ꯫
ꯍꯣꯏ ꯑꯩꯈꯣꯏꯁꯨ ꯕꯣꯜ ꯌꯦꯡꯗꯣꯏꯅꯦ ꯕꯣꯜ ꯌꯦꯡꯅꯉꯥꯏ ꯃꯤꯠ ꯀꯟꯅ ꯄꯥꯡꯉꯒ ꯂꯩꯕꯅꯦ ꯍꯧꯖꯤꯛ ꯕꯣꯜ ꯌꯦꯡꯗ꯭ꯔꯤꯐꯥꯎ ꯐꯣꯟ ꯇꯧꯗꯣꯏꯅꯦ꯫
ꯌꯦꯡꯕ ꯉꯝꯃꯣꯏ ꯑꯩꯗꯤ꯫
ꯀꯩꯗꯧꯔꯒꯦ꯫
ꯄꯨꯡꯗꯣ ꯌꯥꯝ ꯊꯦꯡꯕꯗꯨꯒꯤ ꯑꯧ ꯈꯔ ꯉꯟꯅ ꯄꯤꯔꯗꯤ ꯌꯦꯡꯕ ꯌꯥꯕ꯫
ꯗꯨꯒꯤꯗꯤ ꯆꯨꯝꯕ ꯑꯗꯨꯕꯨ ꯈꯪꯗꯦ ꯕꯣꯜ ꯌꯦꯡꯕꯁꯤꯗꯤ ꯑꯗꯨꯝ ꯅꯨꯡꯉꯥꯏꯕ꯫
ꯀꯅꯥꯗ ꯁꯞꯄꯣꯔꯠ ꯇꯧꯕ꯭ꯔ ꯅꯪꯗꯤ꯫
ꯑꯩꯗꯤ ꯐ꯭ꯔꯦꯟꯁꯇ꯫
ꯎꯝ꯫
ꯍꯣꯏ ꯑꯗꯨ ꯁꯅꯥꯅꯤ ꯍꯥꯏꯌꯦ ꯄꯨꯡ ꯕꯥꯔꯣ ꯃꯈꯥꯏꯗ꯫ ꯕꯥꯔꯣ ꯃꯈꯥꯏꯗꯀꯣ꯫ ꯑꯗꯨꯗ ꯁꯥꯅꯒꯅꯤ ꯌꯦꯕ ꯑꯗꯨꯗ ꯌꯦꯡꯒꯦ꯫
ꯑꯗꯨꯒꯤꯅꯦꯕ ꯅꯪ ꯌꯦꯡꯉꯦ ꯍꯥꯏꯗꯣ꯫ ꯁꯞꯄꯣꯠ ꯇꯧ ꯅꯪ ꯁꯞꯄꯣꯠ ꯇꯧꯕ
ꯅꯪꯁꯨ ꯌꯦꯡꯉꯣꯅ꯫
ꯑꯩ ꯕ꯭ꯔꯖꯦꯁ ꯁꯅꯥ-ꯁꯅꯥꯕꯗ ꯑꯣꯏꯅ ꯌꯦꯡꯉꯒꯦ꯫
ꯑꯁꯦꯡ ꯏꯁꯥ ꯏꯁꯥꯅ ꯄꯥꯝꯕ ꯍꯥꯏꯕꯗꯨꯅꯦ꯫
ꯑꯣ ꯕ꯭ꯔꯖꯤꯜ ꯁꯄꯣꯠ ꯇꯧꯋꯦ ꯑꯗꯨꯕꯨ ꯕ꯭ꯔꯖꯤꯜꯒꯤ ꯄ꯭ꯂꯦꯗꯤ ꯁꯨꯡ ꯌꯦꯡꯗ꯭ꯔꯦ ꯑꯩ
ꯑꯁ ꯅꯨꯡꯁꯦꯍꯦ ꯅꯪꯒꯤꯗꯨꯁꯨ꯫
ꯇꯥꯏꯃꯤꯡꯗꯣ ꯏꯆꯥ ꯆꯥꯅꯗ꯭ꯔꯕ ꯑꯗꯨꯒꯤ꯫
ꯑꯣ꯫
ꯅꯍꯥꯟ ꯃꯣꯔꯅꯤꯡꯗ ꯁꯥꯟꯅꯕꯗꯣ ꯄꯨꯡ ꯐꯥꯏꯚ ꯊꯥꯔꯇꯤ ꯑꯗꯨ ꯋꯥꯏꯗ ꯁꯥꯟꯅꯕꯝ ꯑꯃ ꯂꯩꯗꯥꯏꯅꯦ
ꯍꯣꯏ
ꯑꯗꯨꯗ ꯑꯗꯨꯁꯨ ꯑꯁ ꯇꯨꯝ ꯍꯧꯒꯠꯂꯛꯄꯗ ꯒꯣꯜ ꯑꯍꯨꯝ ꯆꯪꯒ꯭ꯔꯦ ꯍꯥꯏꯔꯦ ꯑꯗꯨ ꯌꯦꯡꯗ꯭ꯔꯦ ꯑꯃꯨꯛ ꯇꯣꯛꯑꯦ
ꯍꯨꯏꯅꯦ ꯕꯣꯜ ꯕꯣꯜꯁꯦ ꯑꯗꯨꯝ ꯃꯤ ꯏꯊꯟꯇꯗꯤ ꯌꯦꯡꯕ ꯍꯩ ꯅꯨꯡꯉꯥꯏꯇꯦꯗ ꯃꯤ ꯈꯔ ꯂꯩꯔꯒꯀꯣ ꯏꯃꯥꯟꯅꯕꯤꯒꯨꯝꯕ ꯇꯥꯕ꯭ꯔꯣ ꯍꯣꯏ ꯍꯣꯏ ꯇꯨꯅ ꯅꯨꯡꯉꯥꯏꯌꯦ ꯍꯣꯏ
ꯎꯝ
ꯏꯁꯥ ꯏꯁꯥ ꯇꯧꯕꯗꯤ ꯌꯥꯝ ꯅꯨꯡꯉꯥꯏꯕ ꯐꯥꯎꯗꯦꯗ
ꯑꯗꯨ ꯅꯠꯆꯦ ꯑꯃ ꯂꯩ ꯍꯥꯏ ꯗꯨꯗꯤ ꯑꯥ ꯅꯣꯏ ꯑꯅꯤ ꯄꯨꯟꯅ ꯌꯦꯡꯕ꯭ꯔꯥꯕ ꯕꯣ
ꯍꯣꯏ ꯑꯩꯈꯣꯏꯅꯤ ꯄꯨꯟꯅ ꯂꯦꯞꯇꯣꯞꯇ ꯑꯗꯨꯝ ꯌꯦꯡꯉꯦ ꯕꯣꯟꯗꯤ ꯑꯗꯨꯝ ꯌꯦꯡꯅꯤꯡꯗꯦꯗ
ꯇꯤꯝ ꯑꯃꯈꯛꯇꯥꯗ ꯁꯞꯄꯣꯔꯠ ꯇꯧꯕ
ꯑꯗꯨꯃꯥꯏꯟ ꯇꯧꯗꯦ ꯁꯞꯄꯣꯔꯠ ꯇꯧꯃꯤꯟꯅꯁꯤ ꯍꯣꯏ ꯇꯧꯕꯅꯦ
ꯃꯔꯛꯇꯥꯗꯤ ꯇꯧꯃꯤꯟꯅꯗꯕꯁꯨ ꯌꯥꯎꯋꯦ
ꯍꯥꯥ
ꯑꯩꯈꯣꯏꯅꯤ ꯇꯧꯃꯤꯟꯅꯗꯕ ꯇꯤꯝꯁꯨ ꯌꯥꯝ ꯌꯥꯎꯋꯦꯕ
ꯆꯤꯅꯤꯀꯣ
ꯑꯥ
ꯑꯩꯈꯣꯏꯅꯤꯅꯀꯣ ꯄꯨꯟꯅ ꯇꯧꯗꯕꯁꯨ ꯌꯥꯎꯋꯦꯕ
ꯑꯣ ꯍꯣ ꯑꯩꯗꯤ ꯑꯅꯤ ꯑꯅꯤ ꯑꯅꯤꯗꯤ ꯁꯨꯔꯦ ꯕꯣꯜ ꯌꯦꯡꯕꯗꯣ
ꯅꯪꯉꯣꯟꯗ ꯅꯦꯋꯥꯛ ꯅꯨꯡꯉꯥꯏꯇꯕ꯭ꯔꯣ
ꯎꯝ ꯈꯪꯗꯦ ꯀꯃꯥꯏꯟ ꯇꯧꯖꯥꯠꯅꯣ
ꯑꯝꯕꯒꯤ
ꯑꯣ ꯑꯗꯨ ꯑꯣꯏꯔꯝꯅꯤ ꯑꯩꯒꯤꯗꯤ ꯄꯦꯔꯦꯁꯅꯤꯅꯅꯦ ꯑꯣ ꯌꯥꯝ ꯐꯕꯅꯦꯕ
ꯂꯩꯀꯥꯏ ꯀꯥꯕꯒꯤ
ꯆꯞꯄꯁꯦ ꯑꯩꯉꯣꯟꯗ ꯑꯣꯏꯖꯠꯂꯥ ꯑꯗꯨꯗꯤ
ꯇꯧ ꯃꯥꯜꯂꯦ ꯑꯩꯉꯣꯟꯗꯗꯤ ꯅꯦꯋꯥꯛꯇꯤ ꯗꯨꯝ ꯅꯨꯡꯉꯥꯏꯌꯦꯗ
ꯌꯦꯡ ꯀꯃꯥꯏ ꯀꯃꯥꯏꯟ ꯂꯦꯟꯕꯤꯕꯣ
ꯐꯤꯗ ꯑꯗꯨꯝ ꯐꯤꯗ ꯑꯗꯨꯝ ꯇꯥꯎꯔꯥ ꯂꯦꯟꯗꯣꯏꯅꯦ ꯂꯦꯟꯐꯥꯝ ꯈꯪꯗꯦꯗ ꯀꯃꯥꯏꯟ ꯂꯦꯟꯗꯣꯏꯅꯣ ꯈꯟꯕꯗ ꯅꯠꯇ꯭ꯔꯥ
ꯃꯥꯅꯤ ꯄꯔꯇꯟ ꯆꯨꯒꯨꯝꯕꯗꯤ ꯇꯧ
ꯇꯧꯗꯦ ꯍꯣꯏ ꯑꯗꯨꯝ ꯍꯧꯖꯤꯛ ꯑꯩ ꯀꯩꯅꯣ ꯇꯧꯕꯀꯣ ꯏꯆꯦ ꯃꯅꯥꯛꯇ ꯂꯥꯛꯄꯅꯦꯕ ꯏꯆꯦ ꯃꯅꯥꯛꯇꯥ ꯆꯨꯝꯅ ꯂꯥꯛꯄꯅꯦꯕ ꯏꯆꯦꯒꯤ ꯃꯅꯥꯛꯇꯥ ꯀꯣ
ꯑꯥ
ꯏꯆꯦꯒꯤ ꯃꯅꯥꯛꯇ ꯂꯥꯛꯄ ꯑꯩꯅ ꯑꯗꯨꯝ ꯑꯥ
ꯏꯆꯦꯗꯣ ꯑꯁꯤꯗ ꯂꯩ ꯑꯥ ꯃꯄꯥꯟꯗ ꯂꯩꯌꯦꯕꯀꯣ ꯑꯗꯨ ꯃꯥ ꯃꯅꯥꯛꯇ ꯆꯠꯄꯅꯦꯕ ꯑꯩꯅ
ꯑꯣ ꯑꯃꯨꯛꯀ ꯆꯠꯇꯣꯏꯕ
ꯑꯦ ꯑꯃꯨꯛ ꯀ ꯆꯠꯇꯣꯏꯔ ꯈꯪꯗꯦ ꯑꯩꯖꯨ ꯀꯣꯛ ꯉꯥꯎꯔꯦ ꯒ꯭ꯌꯥꯟ ꯇꯥꯗꯦ ꯀꯃꯥꯏ ꯇꯧꯗꯣꯏꯅꯣ ꯑꯁꯤꯗ ꯂꯩꯕ ꯍꯩꯇꯦ ꯁꯥꯕꯒꯤ
ꯑꯁꯤꯗ ꯁꯥꯏꯌꯦꯕ
ꯑꯩꯅ ꯂꯩꯕꯗꯣ ꯃꯄꯥꯟꯗ
ꯑꯣ
ꯑꯗꯨꯒꯤ ꯁꯥꯏꯌꯦꯕꯀꯣ
ꯎꯝ
ꯑꯩꯈꯣꯏꯒꯤ ꯅꯍꯥꯟ ꯂꯩꯔꯤꯕ ꯃꯐꯝꯗꯣ ꯇꯣꯉꯥꯟꯕꯒꯤꯀꯣ
ꯎꯝ
ꯑꯗꯨꯒꯤ ꯑꯦꯗꯥꯞ ꯇꯧꯕꯩ ꯉꯝ ꯌꯥꯝꯅ ꯋꯥꯕ
ꯑꯥ ꯁꯥ ꯁꯥꯕꯗ ꯂꯩꯕ ꯍꯩꯅ
ꯈꯪꯕ꯭ꯔꯣ ꯍꯥꯥ
ꯍꯛꯆꯥꯡ ꯅꯞ ꯅꯞ ꯂꯥꯎꯕꯗꯣ ꯑꯥ ꯍꯛꯆꯥꯡ ꯅꯞ ꯅꯞ ꯂꯥꯎꯕꯗꯣ
ꯑꫭ ꯑꯣ ꯁꯥꯃꯟꯕꯒꯤ
ꯍꯣꯏ ꯑꯗꯨꯃꯥꯏ ꯇꯧꯋꯦꯕ
ꯑꯗꯨꯒꯤꯗꯨꯅꯦ ꯇꯥꯏꯌꯦꯀꯣ
ꯎꯝ
ꯇꯥꯕ꯭ꯔꫭ
ꯑꯥ ꯇꯥꯏꯌꯦ
ꯎꯝ ꯋꯥ ꯉꯥꯡꯉꯣ ꯅꯪ ꯋꯥ ꯉꯥꯡꯉꯣ
ꯅꯪ ꯑꯣꯏꯅ ꯉꯥꯡꯂꯛꯑꯣ
ꯑꯩ ꯉꯥꯡꯐꯝ ꯈꯪꯗꯦ ꯅꯣꯛꯅꯤꯡꯕꯅ
ꯑꯥ
ꯉꯪꯐꯝꯒ ꯈꯪꯗ‌ꯦꯕ ꯅꫭꯛ
ꯁꯦꯡꯕ ꯈ꯭ꯔꯤꯁꯃꯥꯁ ꯀꯨꯝꯕꯗꯤ ꯆꯤꯡ ꯀꯥꯗꯣꯏꯔꯣ
ꯑꯁ ꯏꯔꯥꯡ ꯏꯔꯥꯡ ꯐꯛꯇꯝꯅꯤꯅ ꯈꯪꯗ‌ꯦꯗ ꯏꯔꯥꯡꯒꯤ ꯃꯇꯨꯡ ꯏꯜꯂꯅꯤ ꯏꯔꯥꯡꯅ ꯏ ꯔꯥꯡ ꯐꯔꯗꯤ ꯏꯔꯥꯡ ꯐꯠꯇ꯭ꯔꯗꯤ ꯑꯗꯨꯝ ꯈꯪꯗ‌ꯦꯗ ꯏꯔꯥꯡ ꯏꯔꯥꯡꯅ
ꯑꯩꯗꯤ ꯈꯪꯗꯦ ꯍꯥꯏꯕꯗꯨ
ꯈꯪꯗꯦꯕ
ꯍꯣꯏ ꯑꯗꯨꯅꯦ ꯏꯔꯥꯡ ꯂꯩꯔꯗꯤꯀꯣ ꯑꯩ ꯍꯣꯏ ꯑꯩꯁꯨ ꯈꯟ ꯈꯪꯗꯦ ꯑꯩꯁꯨ ꯏꯔꯥꯡ ꯂꯩꯔꯗꯤꯀꯣ ꯆꯠꯇꯧ ꯃꯥꯟꯗꯦ ꯗꯨꯝ ꯂꯩꯒꯗꯧꯕ ꯃꯥꯟ ꯏꯔꯥꯡ ꯂꯩꯔꯗꯤ ꯇꯜꯂꯦꯅ
ꯇꯜꯂ‌ꯦ ꯍꯣꯏ ꯑꯁ‌ꯦꯡꯕ
ꯍꯣꯏ ꯑꯗꯨꯒꯤ ꯈꯜꯂꯦꯕ
ꯗꯨꯒꯤ ꯈꯜꯂꯒ ꯋꯥꯏꯌꯦ ꯅꯣꯏꯗꯤ ꯍꯌꯦꯡ ꯀꯔꯤ ꯃꯊꯦꯜ ꯇꯧꯔꯅꯤ
ꯍꯌꯦꯡ ꯈꯪꯗꯦꯗ ꯍꯌꯦꯡ ꯍ ꯍ ꯍꯣꯔꯦꯟ ꯎꯝ ꯍꯌꯦꯡ ꯊꯣꯛꯄꯗ ꯄ ꯑꯃ ꯊꯣꯟꯖꯤꯜꯂꯦ
ꯁꯥ ꯊꯣꯡꯉꯣ ꯁꯥ ꯊꯣꯡꯉꯣ ꯑꯗꯨꯗꯩꯗꯤ ꯁꯥ ꯇꯧꯁꯤꯜꯂꯣ
ꯁꯥ ꯆꯥꯕ ꯌꯥꯗꯦꯅ‌ꯦ
ꯀꯩꯗꯧꯔꯦ ꯁꯥꯕꯨ ꯀꯩꯗꯧꯔꯕꯣ ꯁꯥ ꯍꯥꯎꯇ꯭ꯔꯣ ꯃꯤ ꯁꯥ ꯄꯝꯅꯔꯤꯀꯥꯟꯗ ꯇꯥꯕ꯭ꯔꯣ
ꯎꯝ ꯇꯥꯏ
ꯇꯥꯕ꯭ꯔꯣ
ꯇꯥꯏꯌꯦ ꯇꯥꯗꯕ꯭ꯔꯣ
ꯇꯥꯏꯌꯦ ꯇꯥꯏꯌꯦ ꯅꯣꯛꯑꯒꯗꯤ ꯌꯥꯝ ꯅꯨꯡꯉꯥꯏꯔ ꯃꯥꯜꯂꯦꯀꯣ
ꯈꯔ ꯅꯨꯡꯉꯥꯏꯔꯦ ꯑꯁ ꯈꯪꯗ‌ꯦ ꯑ ꯁꯥꯏ ꯁꯥꯏ ꯑꯝ ꯁꯥꯏ ꯑꯃꯗ ꯆꯠꯂꯗꯤ ꯅꯥꯎ ꯋꯦꯠ ꯐꯥꯏꯒꯅꯤꯡ ꯇꯧꯕꯗꯣ ꯑꯃꯨꯛ ꯐꯪꯒꯗ꯭ꯔꯅ ꯁꯥꯏ ꯑꯃꯗ ꯑꯃꯨꯛ ꯆꯠꯊꯣꯛ
ꯑꯥꯗꯣ ꯑꯣ ꯅꯪꯒꯤ ꯅꯦꯠꯇꯨ ꯂꯣꯏꯁꯤꯟꯈ꯭ꯔꯦ
ꯂꯣꯏ ꯈ꯭ꯔꯥꯕ ꯍꯣꯏ
ꯑꯣ
ꯋꯥꯏ ꯐꯥꯏꯗ ꯁꯝꯕ
ꯑꯗꯨꯅꯦ ꯎꯝ ꯋꯥꯏ ꯐꯥꯏꯁꯨ ꯐꯪꯗ꯭ꯔꯤꯀꯣ ꯐꯪꯕ ꯅꯨꯡꯉꯥꯏꯇꯕꯅꯦ ꯑꯗꯨ ꯃꯤ ꯌꯥꯝꯖꯨ ꯅꯥꯏ